ꯍꯜꯂꯣ ꯎꯝ
ꯇꯥꯕ꯭ꯔꯣ
ꯇꯥꯏ ꯇꯥꯏ
ꯂꯕ ꯂꯣꯝ ꯀꯝ ꯗꯟꯗ
ꯇꯥꯔꯕ꯭ꯔꯣ
ꯊꯕꯛ ꯆꯤꯝ ꯑ ꯇꯥꯔꯦ ꯊꯕꯛ ꯆꯤꯟꯕ꯭ꯔꯥ
ꯇꯤꯟꯗꯦ ꯆꯤꯟꯗꯦ ꯊꯕꯛꯄꯨꯗꯤ ꯍꯩ ꯑꯃ ꯆꯥꯒꯦ ꯇꯥꯎꯅ ꯀꯟꯅ ꯍꯣꯠꯅꯔꯤꯉꯩꯗꯨꯗ ꯀꯣꯜ ꯂꯥꯛꯄꯁꯨ ꯈꯪꯍꯧꯗꯦ
ꯑꯥꯎ ꯑꯗꯨꯅꯦꯕ ꯊꯕꯛ ꯆꯤꯟꯕ ꯃꯥꯟꯕꯒꯤ
ꯍꯥꯏꯗꯤ ꯏꯁꯇꯨꯗꯤꯑꯣ ꯑꯃ ꯁꯦꯝꯕꯅꯦꯕ ꯑꯩꯁꯦ
ꯀꯩ ꯏꯁꯇꯨꯗꯤꯌꯑꯣ ꯀꯩꯒꯤ ꯏꯁꯇꯗꯤꯑꯣꯅꯣ
ꯑꯩꯒꯤ ꯊꯕꯛ ꯀꯔꯤ ꯊꯕꯛ ꯇꯧꯕ ꯃꯇꯝꯗ ꯕꯦꯛꯒ꯭ꯔꯥꯎꯟ ꯁꯥꯎꯟ ꯇꯥꯗꯅꯤꯉꯥꯏꯒꯤꯀꯣ
ꯑꯝ ꯑꯝ
ꯑꯗꯨꯒꯤ ꯏꯁꯇꯨꯗꯤꯑꯣ ꯑꯃ ꯁꯦꯝꯕ ꯑꯗꯨꯗ ꯑꯃꯨꯛꯀ ꯐꯣꯟꯗꯨꯗ ꯑꯃꯨꯛꯀ ꯄꯥꯏꯈꯠꯂꯒ ꯆꯪꯕꯅꯦꯕ ꯑꯩꯒꯤ ꯒꯥꯔꯤ ꯍꯅꯨꯕꯥ ꯑꯄꯠꯄ ꯑꯃ ꯂꯩꯌꯦꯕ ꯎꯝ ꯍꯅꯨꯕ ꯑꯄꯠꯄ ꯑꯃ ꯂꯩꯌꯦ
ꯑꯩ ꯑꯃꯨꯛ ꯑꯄꯠꯄ ꯍꯥꯏꯌꯦ ꯌꯦꯡꯅꯤꯡꯗꯔ‌ꯦꯗ ꯅꯪꯁꯨ
ꯑꯁꯦꯡꯕꯅꯦ ꯑꯗꯨꯗ ꯑꯗꯨꯗ ꯆꯪꯕ ꯁꯥꯎꯟꯁꯤ ꯅꯨꯡꯉꯥꯏꯅ ꯀꯩꯅꯣ ꯇꯧꯅꯉꯥꯏꯒꯤ ꯍꯥꯏꯗꯅ
ꯑꯁ ꯂꯣꯏꯔꯦꯍꯦ
ꯍꯥꯏꯗꯤ ꯕꯦꯛꯒ꯭ꯔꯥꯎꯟ ꯁꯥꯎꯟꯒꯨꯝꯕ ꯇꯥꯗꯅꯉꯥꯏꯒꯤ ꯅꯨꯉꯥꯏꯅ ꯋꯥꯔꯤ ꯁꯥꯕ ꯌꯥ ꯅꯉꯥꯏꯒꯤ ꯑꯗꯨꯒ ꯃꯄꯥꯟꯂꯣꯝꯗ ꯂꯩꯕ ꯃꯤꯈꯣꯏꯅꯁꯨ ꯀꯧꯔꯛꯑꯁꯨ ꯇꯥꯗ꯭ꯔꯦꯗꯅꯀꯣ
ꯍꯣꯏꯅꯦ ꯑꯗꯨꯅꯦ
ꯑꯩꯒꯤ ꯋꯥꯔꯤꯗꯨꯁꯨ ꯀꯔꯤ ꯋꯥꯔꯤ ꯁꯥꯟꯅꯕꯅꯣ ꯀꯅꯥꯒ ꯉꯥꯡꯅꯕꯅꯣ ꯍꯩꯕꯁꯨ ꯀꯅꯥꯝꯇ ꯈꯪꯗꯅꯉꯥꯏꯒꯤ ꯑꯗꯨꯗ ꯑꯃꯨꯛꯀ ꯆꯪꯕ
ꯑꯥ
ꯉꯁꯥꯏꯒꯤ ꯐꯤꯠꯅꯦꯁꯀꯤ ꯋꯥꯔꯤ ꯁꯥꯕ ꯍꯧꯕꯤꯔꯛꯀꯦꯕ ꯍꯧꯖꯤꯛꯁꯦ
ꯑꯥ
ꯋꯥꯟ ꯋꯤꯛ ꯅꯪꯅ ꯐꯖꯅ ꯍꯥꯥ
ꯍꯧꯖꯤꯛ ꯍꯩ ꯅꯪ ꯀꯟꯅ ꯆꯥꯅꯤꯡꯉꯥꯏ ꯇꯧꯔꯤꯌꯦ ꯍꯥꯏꯔꯤꯗꯨꯣ ꯀꯩ ꯍꯥꯏꯅꯣ ꯍꯥꯏꯕ
ꯍꯩꯅꯧꯅ‌ꯦ
ꯑꯣ ꯆꯥꯕ ꯍꯥꯏꯕ꯭ꯔꯣꯅꯦ ꯍꯥꯏꯗ꯭ꯔꯒ ꯆꯥꯒꯦ ꯇꯧꯕ ꯆꯥꯔꯨꯔꯅꯣ ꯑꯗꯨꯗꯤ ꯍꯨꯟꯗꯣꯛꯈ꯭ꯔꯣ
ꯊꯝꯈ꯭ꯔꯦ ꯑꯃꯨꯛꯀ ꯀꯩꯅꯣ ꯇꯧꯕ ꯀꯔꯤ ꯑꯣꯝꯕꯅꯦꯕꯀꯣ
ꯍꯩꯅꯧꯗꯨ ꯐꯤꯗ ꯌꯣꯃꯒ ꯀꯥꯔꯇꯨꯟꯗ ꯍꯥꯞꯄꯒ ꯊꯝꯕꯗꯨ ꯂꯧꯊꯣꯛꯔꯒ ꯃꯨꯟꯕ꯭ꯔꯥ ꯃꯨꯟꯗꯕ꯭ꯔꯥ ꯍꯥꯏꯅ ꯆꯦꯛ ꯇꯧꯕꯅꯤꯗ
ꯎꯝ ꯃꯨꯟꯗꯕꯤ ꯎꯝ ꯑꯥ
ꯑꯃꯨꯛꯀ ꯊꯝꯈ꯭ꯔꯦ
ꯑꯁ ꯂꯣꯏꯔꯦꯀꯣ ꯅꯪ ꯆꯤꯛꯄꯤꯕꯒꯤ ꯄꯠꯂꯅꯤꯀꯣ ꯍꯣꯔꯦꯟ
ꯎꯝ ꯑꯃꯨꯛꯀ ꯂꯧꯊꯣꯛꯑꯒ ꯀꯔꯤꯁꯨ ꯁꯣꯛꯇꯦꯕꯀꯣ ꯑꯃꯨꯛꯀ ꯊꯝꯈ꯭ꯔꯦꯕ ꯐꯖꯅꯀꯣ
ꯑꯦꯁ
ꯑꯩꯅ ꯅꯍꯥꯟ ꯑꯥꯗ ꯆꯤꯡꯗ ꯉꯔꯥꯡꯗꯣ ꯅꯍꯥꯟ ꯅꯍꯥꯟꯗꯨ ꯆꯤꯡꯗꯨꯗ ꯍꯤꯛꯂꯛꯄ ꯄꯨꯔꯥ ꯔꯦꯠ ꯑꯣꯏꯕꯅꯦꯕ ꯃꯨꯟꯕ ꯀꯥꯟꯗꯁꯨ ꯃꯥꯒꯤ ꯀ꯭ꯋꯣꯕꯔꯗꯨꯁꯨ ꯔꯦꯠ ꯃꯥ ꯃꯥꯒꯤ ꯃꯅꯨꯡꯒꯤꯗꯁꯨ ꯔꯦꯠ ꯑꯣꯏꯕ ꯉꯥꯛꯇꯅꯦꯕ
ꯍꯩꯅꯧꯕꯨ ꯌꯦꯂꯣ ꯑꯣꯏꯗꯦ
ꯌꯦꯂꯣ ꯑꯣꯏꯗꯦ
ꯎꯏ ꯀꯔꯝꯕ ꯍꯩꯅꯧ ꯑꯣꯏꯕ꯭ꯔꯥ ꯅꯣꯏꯒꯤꯗꯣ ꯗꯦꯖꯒꯤ ꯑꯣꯏꯔꯝꯕ꯭ꯔꯥ
ꯗꯦꯁꯀꯤ ꯑꯣꯏꯕ꯭ꯔꯥ ꯀꯔꯤꯒꯤ ꯕ꯭ꯂꯣꯛꯀꯤ ꯑꯣꯏꯕ꯭ꯔꯥ
ꯂꯣꯀꯦꯜꯒꯤ ꯅꯠꯇꯦꯕ ꯂꯣꯀꯦꯜꯒꯤꯗꯤ ꯌꯦꯜꯂꯣ ꯊꯣꯛꯑꯅꯤꯗ
ꯁꯤꯗ ꯍꯨꯏꯛꯀꯤ ꯍꯩꯅꯧꯁꯤꯀꯣ
ꯎꯝ
ꯃꯨꯟꯗꯕ ꯀꯥꯟꯗꯁꯨ ꯑꯗꯨꯝ ꯔꯦꯠ ꯑꯣꯏꯒꯅꯤ ꯃꯥꯒꯤ ꯀꯋꯥꯔꯗꯨ ꯍꯦꯛ ꯆꯥꯎꯔꯛꯄꯒ ꯑꯗꯨꯝ ꯔꯦꯠ ꯂꯣꯏꯔꯅꯤ ꯍꯦꯛ ꯍꯦꯛ ꯍꯩꯅꯧ ꯑꯣꯜꯂꯛꯄ ꯀꯥꯟꯗ ꯃꯄꯥꯟ ꯁꯥꯠꯄ ꯂꯣꯏꯔꯒ ꯍꯦꯛ ꯀꯩꯅꯣ ꯇꯧꯕꯗꯨꯗ ꯍꯩꯅꯧ ꯃꯆꯥ ꯃꯆꯥ ꯑꯣꯏꯔꯛꯅꯤꯅ ꯔꯦꯠ ꯑꯗꯨꯝ ꯑꯣꯏꯔꯅ ꯔꯦꯠ ꯑꯣꯏ ꯑꯣꯏꯔꯒ ꯆꯥꯎꯋꯤꯅꯤ ꯑꯗꯨꯒ ꯃꯅꯨꯡ ꯈꯥꯏꯕ ꯀꯥꯟꯗꯗꯤ ꯌꯦꯂꫭ
ꯑꯣ ꯑꯣ ꯑꯣ ꯔꯦꯠ ꯑꯣꯏꯔꯗꯤ ꯃꯁꯪꯗꯣ ꯌꯥ ꯀꯥꯟꯁꯤꯗ ꯐꯖꯔꯝꯒꯅꯤꯀꯣ
ꯎꯝ ꯃꯤꯅꯁꯨꯣ ꯒꯥꯔꯤ ꯍꯥꯏꯒꯅꯤ ꯌꯥꯝ ꯍꯤꯛ ꯄꯤꯔꯝꯕꯅꯤꯗ ꯑꯩꯈꯣꯏꯅ ꯑꯩꯈꯣꯏꯗ ꯆꯤꯡꯗ ꯆꯠꯂꯒꯁꯨ ꯑꯩꯈꯣꯏ ꯂꯩꯇꯕ ꯃꯇꯝꯗ ꯑꯗꯨꯝ ꯃꯣꯏꯅ ꯄꯪꯍꯩ ꯍꯤ ꯄꯤꯔꯝꯃꯦꯕ ꯀꯔꯤꯒꯤꯅꯣ ꯍꯥꯏꯔꯗꯤ ꯎꯝꯃꯁꯛ ꯇꯨꯈꯛ ꯌꯦꯡꯕ ꯀꯥꯟꯗꯁꯨ ꯔꯦꯠ ꯑꯗꯨꯝ ꯑꯣꯏꯕꯅꯤꯅꯀꯣ ꯃꯟ ꯃꯨꯟꯈ꯭ꯔꯦ ꯃꯨꯟꯈ꯭ꯔꯦ ꯍꯥꯏꯗꯅ ꯑꯗꯨꯝ ꯀꯩꯅꯣ ꯇꯧꯋꯕ ꯍꯤꯛꯅꯔꯝꯃꯤꯕ ꯑꯗꯨꯒ ꯃꯣꯏ ꯆꯥꯕ ꯃꯇꯝꯗꯗꯤ ꯃꯨꯟꯗꯕꯒꯤ ꯑꯗꯨꯝ ꯂꯪꯊꯣꯛꯄ ꯂꯝꯕꯤꯗ ꯀꯛ ꯇꯥꯔꯝꯕꯁꯨ ꯌꯥꯎꯋꯦꯕ ꯑꯩꯁꯨ ꯃꯤꯈꯣꯏꯗꯣ ꯎꯔꯁꯨ ꯍꯥꯏꯕꯤꯗꯕꯅꯦ ꯑꯩ ꯍꯦꯛꯀꯅꯨ ꯍꯣꯠꯅꯣ ꯍꯥꯏꯅ ꯍꯦꯛꯀꯅꯨ ꯍꯣꯔꯦꯟ ꯃꯨꯟꯕ ꯀꯥꯟꯗ ꯑꯗꯨꯝ ꯇꯥꯔꯛꯀꯅꯤ ꯃꯈꯥꯗ ꯍꯥꯏꯕꯤꯕ ꯑꯣ ꯃꯣꯏꯅꯁꯨ
ꯌꯥꯝ ꯌꯥꯝ ꯌꯥꯝꯕ꯭ꯔꯣꯅꯦ ꯑꯗꯣ
ꯃꯤꯅ ꯑꯗꯨꯝ ꯑꯆꯠ ꯆꯠꯄꯁꯤꯡꯁꯤꯅ ꯍꯤꯃꯟꯕꯒꯤ
ꯌꯥꯝꯗ꯭ꯔꯦ ꯇꯝꯄꯥꯛꯇꯒꯤ ꯇꯝꯄꯥꯛ ꯇꯒꯤ ꯂꯥꯞꯄ ꯃꯥꯜꯂꯦꯀꯣ ꯅꯪ ꯂꯩꯕꯗꯣ
ꯑꯩꯈꯣꯏꯒꯤꯁꯤꯗꯤ ꯇꯝꯄꯥꯛꯀꯗꯤ ꯑꯩꯈꯣꯏꯒꯤꯁꯤ ꯐꯔꯛꯅꯤꯗ ꯑꯩꯈꯣꯏꯒꯤ ꯌꯨꯝ ꯂꯩꯕꯁꯦ
ꯎꯝ
ꯂꯩꯆꯤꯡ ꯃꯈꯣꯡꯗ ꯑꯣꯏꯕ ꯌꯨꯝꯁꯤꯅ
ꯑꯣ ꯍꯣ
ꯑꯩꯈꯣꯏꯁꯨ ꯆꯤꯡ ꯃꯈꯣꯡꯗ ꯆꯤꯡ ꯆꯤꯡꯃꯛꯁꯨ ꯑꯣꯏꯗꯕ ꯆꯤꯡꯁꯨ ꯍꯥꯏ ꯐꯔꯛ ꯇꯝꯄꯥꯛꯁꯨ ꯐꯔꯛꯅꯦꯕ ꯑꯗꯣ ꯇꯝꯄꯥꯛꯇꯗꯤ ꯑꯣꯏꯔꯦꯕ ꯑꯩꯈꯣꯏ ꯂꯩꯕꯁꯤ ꯆꯤꯡꯈꯣꯡꯗ ꯍꯥꯏꯕ ꯇꯥꯔꯦꯅꯦꯀꯣ ꯑꯗꯨ ꯂꯧꯗꯨꯅ ꯆꯤꯡꯗ ꯎꯕ ꯇꯝꯄꯥꯛꯀꯤꯂꯧꯁꯨ ꯎꯕ ꯑꯅꯤꯅꯦꯕ ꯑꯩꯈꯣꯏꯒꯤꯁꯤ ꯑꯅꯤ ꯆꯥꯕ ꯑꯅꯤ ꯑꯅꯤꯃꯛꯀꯤ ꯆꯤꯡꯉꯦ ꯍꯥꯏꯕ ꯇꯥꯔꯦ ꯑꯩꯈꯣꯏꯒꯤ
ꯑꯣ ꯅꯨꯡꯉꯥꯏꯔꯝꯒꯅꯦ ꯑꯗꯨꯗꯤꯀꯣ
ꯎꯝ
ꯇꯝꯄꯥꯛꯇꯒꯤ ꯂꯥꯞꯄ ꯂꯩꯕꯗꯣ ꯈꯔꯗꯤ ꯋꯥꯏꯑꯦꯅ ꯅꯠꯇ꯭ꯔꯣ
ꯎ ꯇꯝꯄꯥꯛꯇ ꯂꯩꯕꯒꯤꯡ ꯇꯝꯄꯥꯛꯇꯒꯤ ꯂꯥꯞꯅ ꯂꯩꯕ ꯑꯩꯈꯣꯏ ꯁꯤ ꯋꯥꯏ ꯑꯗꯣ ꯑꯃꯔꯣꯝꯗ ꯈꯜꯂꯗꯤꯀꯣ ꯅꯨꯡꯉꯥꯏꯌꯦ ꯑꯩꯗꯤ
ꯑꯁ ꯀꯔꯤꯒꯤ ꯅꯨꯡꯉꯥꯏꯕ꯭ꯔꯥ
ꯑꯩꯗꯤ ꯁꯒꯨꯝꯕ ꯀꯩꯅꯣ ꯖꯔꯅꯤ ꯆꯠꯄ ꯁꯥꯡ ꯁꯥꯡꯅ ꯖꯔꯛꯏꯅꯣ ꯆꯠꯄ ꯈꯣꯏꯁꯤꯀꯣ ꯇꯨꯔ ꯆꯠꯄ ꯈꯣꯏꯁꯤ ꯇ꯭ꯔꯦꯛꯀꯤꯡꯒꯨꯝꯕ ꯆꯠꯄ ꯈꯣꯏꯁꯤ ꯌꯥꯝ ꯏꯟꯇꯔꯦꯁ ꯂꯩꯌꯦꯕ ꯑꯗꯨꯅ ꯌꯥꯝꯅ ꯅꯨꯡꯉꯥꯏꯌꯦ ꯇꯨ ꯊꯥꯎꯖꯟ ꯇ꯭ꯋꯦꯟꯇꯤ ꯇꯨꯁꯤꯗ ꯑꯩꯈꯣꯏꯒꯤ ꯑꯩ ꯕꯣꯔꯗꯔꯗ ꯆꯠꯄ ꯑꯃ ꯌꯥꯎꯋꯦꯕꯀꯣ ꯑꯗꯨꯛ ꯑ ꯕꯔꯃꯥ ꯕꯣꯔꯗꯔꯗ
ꯑꯣ ꯑꯣ ꯑꯣ
ꯅꯨꯡꯉꯥꯏꯕꯗꯨ ꯂꯣꯏꯔꯕꯅꯤ ꯑꯗꯨ ꯑꯗꯨ ꯄꯨꯟꯁꯤꯗ ꯑꯃꯨꯛ ꯍꯟꯅꯁꯨ ꯍꯟꯁꯨ ꯍꯜꯂꯛꯑꯔꯣꯏ
ꯆꯠꯄꯁꯨ ꯌꯥꯔꯔꯣꯏ ꯈꯟ ꯈꯜꯂꯒ ꯅꯨꯡꯗꯤ ꯅꯨꯡꯉꯥꯏꯇꯦ ꯑꯗꯨ ꯍꯧꯖꯤꯛꯁꯦ ꯑꯩ ꯆꯍꯤꯁꯦ ꯇ꯭ꯋꯦꯟꯇꯤ ꯇ꯭ꯋꯦꯟꯇꯤ ꯁꯚꯦꯟ ꯇꯨ ꯊꯥꯔꯇꯤꯒꯤꯗꯨ ꯆꯥꯡꯗ ꯑꯗꯨꯝ ꯑꯣꯏꯔꯒꯁꯨꯀꯣ
ꯍꯣꯏ
ꯆꯠꯄꯕꯨꯗꯤ ꯐꯪꯗꯤ ꯐꯪꯅꯉꯥꯏꯒꯤ ꯆꯥꯟꯁꯇꯤ ꯌꯥꯝꯅ ꯋꯥꯡꯉꯤ ꯑꯗꯨꯕꯨ ꯄꯨꯟꯁꯤꯁ‌ꯦ ꯇꯝꯕ ꯉꯝꯗꯕꯅꯤꯅ
ꯀꯩꯗꯧꯉꯩ ꯆꯠꯀꯅꯤ ꯑꯣꯔ ꯆꯠꯇ꯭ꯔꯤꯉꯩꯗ ꯁꯤꯕ ꯅꯥꯕ ꯍꯥꯏꯕꯁꯤꯗꯤ ꯏꯁꯣꯔꯒꯤ ꯈꯨꯠꯇ ꯂꯩꯕꯅꯤꯅ ꯇꯝꯕ ꯉꯝꯗꯦꯕ ꯑꯗꯨ ꯍꯧꯖꯤꯛ ꯍꯧꯖꯤꯛꯀꯤ ꯃꯅꯤꯄꯨꯔꯒꯤ ꯀꯟꯐ꯭ꯂꯤꯛꯅꯁꯨ ꯑ ꯆꯠꯀꯦ ꯍꯥꯏꯔꯒꯁꯨ ꯁꯤꯕꯥꯏ ꯈꯣꯏꯅ ꯑꯣꯏꯅ ꯈꯥꯝꯕꯤ ꯌ‌ꯦꯕ ꯆꯠꯄ ꯌꯥꯏꯒ ꯌꯥꯗꯦꯒ ꯅꯪꯗꯤ ꯑꯗꯨꯅꯤ ꯆꯪꯕ ꯌꯥꯔꯣꯏ ꯀ ꯍꯥꯏꯔꯒ ꯑꯗꯨꯝ ꯇꯧꯅꯤꯅꯀꯣ ꯌꯥꯝ ꯄ꯭ꯔꯣꯕ꯭ꯂꯦꯝ ꯑꯣꯏꯌꯦꯕ ꯁꯦꯐꯁꯨ ꯁ‌ꯦꯐꯁꯨ ꯑꯣꯏꯗ꯭ꯔꯦꯕ ꯍꯧꯖꯤꯛ ꯆꯥꯡꯁꯤꯗꯤ ꯈꯣꯏ ꯅꯒꯥꯒꯤ ꯑꯦꯔꯤꯌꯥꯗ ꯆꯪꯉꯁꯨ ꯁꯦꯐ ꯑꯣꯏꯗꯦ ꯃꯩꯇꯩꯒꯤ ꯖꯒꯥꯗ ꯆꯪꯉꯁꯨ ꯁꯦꯐ ꯑꯣꯏꯗꯦ ꯀꯨꯀꯤꯒꯤ ꯖꯒꯥꯗꯁꯨ ꯁꯦꯐ ꯑꯣꯏꯗꯕ ꯄꯨꯂꯞ ꯑꯣꯏꯑꯔꯕꯅꯤꯅ ꯅꯨꯡꯉꯥꯏꯇꯦꯕꯀꯣ ꯆꯠꯄꯁꯦ
ꯑꯗꯨꯅꯦ ꯑꯗꯨꯅꯦ ꯑꯩꯈꯣꯏꯁꯨ ꯆꯠꯅꯤꯡꯒ ꯂꯩꯕ ꯅꯦ ꯆꯠꯄ ꯃꯇꯝꯗꯤ ꯂꯩꯇ꯭ꯔꯦ ꯑꯩꯈꯣꯏꯒꯤꯗꯤ
ꯑꯣ ꯍꯧꯖꯤꯛꯀꯤ ꯑꯩꯈꯣꯏꯅꯥ
ꯌꯨꯝꯗꯒꯤꯅ ꯏꯁꯇꯥꯔꯠ ꯇꯧꯕꯁꯤ ꯌꯨꯝ ꯌꯨꯝꯗꯒꯤ ꯑꯌꯨꯛ ꯉꯟꯇꯥꯁꯤꯗ ꯑꯈꯣꯏ ꯀꯩꯅꯣꯁꯤꯗꯒꯤ ꯕꯦꯂꯤꯗꯒꯤ ꯇꯝꯄꯥꯛꯇꯒꯤ ꯑꯩꯈꯣꯏꯁꯤ ꯄꯨꯡ ꯅꯥꯏꯟꯗꯒꯤ ꯍꯧꯔꯒ ꯆꯠꯄꯁꯤ
ꯔꯨꯝ ꯑꯌꯨꯛꯇ ꯆꯥꯛ ꯑꯌꯨꯛꯀꯤ ꯍꯣꯇꯦꯜꯗ ꯆꯥꯛ ꯆꯥꯕ ꯂꯣꯏꯔꯒ ꯆꯠꯄꯁ‌ꯦ ꯄꯨꯡ ꯑꯍꯨꯝ ꯁ꯭ꯋꯥꯏꯗ ꯌꯧꯋ‌ꯦꯕ ꯆꯤꯡꯒꯤ ꯂꯝꯕꯤꯁꯤ ꯄꯨꯔꯥ ꯑꯗꯨꯒ ꯑꯃꯨꯛꯀ ꯆꯤꯡ ꯑ ꯃꯇꯣꯟ ꯌꯧꯕꯗ ꯄꯨꯔꯥ ꯒ꯭ꯔꯥꯁꯂꯦꯟ ꯑꯃ ꯂꯩꯌꯦꯕ ꯑꯗꯨꯗꯁꯨ ꯅꯨꯡꯉꯥꯏꯌꯦ ꯁꯨꯝ ꯌꯦꯡ ꯎꯝ ꯑꯗꯨꯗꯒꯤ ꯑꯃꯨꯛꯀ ꯁꯨꯝ ꯆꯠ ꯆꯠꯂꯒ ꯑ ꯕꯔꯃꯥꯁꯨ ꯔꯦ ꯑꯩꯈꯣꯏ ꯂꯩꯕ ꯖꯒꯥꯁꯤ
ꯑꯣ
ꯃ‌ꯣꯏꯀꯤ ꯕꯣꯔꯗꯔ ꯐꯦꯟꯁꯤꯡ ꯈꯥꯕ ꯑꯗꯨꯒ ꯆꯥꯛ ꯅꯛꯅꯈ꯭ꯔꯦꯕ ꯑꯗꯨꯗ ꯑꯗꯨꯝ ꯆꯠꯄꯁꯦ ꯑꯗꯨ
ꯑꯥ
ꯀꯦꯝꯄꯤꯡ ꯇꯧꯕ ꯆꯠꯄꯅꯤꯗ ꯑꯩꯈꯣꯏꯁꯦ ꯕꯣꯂꯦꯔꯣ ꯀꯔꯤꯗ ꯒꯥꯔꯤꯈꯣꯏ ꯄꯨꯔꯒ ꯆꯠꯄ ꯅꯨꯡꯉꯥꯏꯌꯦ ꯁꯥꯁꯨ ꯁꯥꯏ ꯏꯪꯁꯨ ꯏꯪꯉꯦ ꯑꯗꯨꯒ ꯑꯩꯈꯣꯏꯅ ꯃꯨꯛꯀ ꯂꯣꯟꯠꯅ ꯕꯣꯔꯗꯔꯗꯨꯗ ꯂꯥꯟꯊꯣꯛꯑꯒꯁꯨ ꯆꯪꯉꯦꯕꯀꯣ ꯑꯥꯗ
ꯎꯝ
ꯎꯄꯥꯏ ꯂꯩꯇ꯭ꯔꯦ ꯑꯗꯨꯗꯤ ꯃꯣꯏꯒꯤ ꯑꯆꯥ ꯑꯊꯛꯀꯨꯝꯕ ꯑꯃꯨꯛꯀ ꯂꯧꯔꯒ ꯐꯠ ꯀꯥꯔꯛꯄ
ꯀꯩꯅꯣ ꯄꯨꯟꯁꯤꯗ ꯑꯃꯨꯛ ꯑꯃꯨꯔꯛ ꯆꯠꯄꯁꯨ ꯍꯦꯛ ꯀꯗꯥꯏꯗꯒꯤ ꯅꯨꯡꯉꯥꯏꯈ꯭ꯔꯦ ꯑꯩꯈꯣꯏꯗꯤ ꯆꯠꯄꯁꯨ ꯐꯪꯗꯦ
ꯍ ꯅꯨꯡꯉꯥꯏꯑꯦ ꯑꯥꯗ ꯆꯠꯄꯁꯤ ꯑꯁ ꯈꯟ ꯈꯜꯂꯒꯦ
ꯍꯥꯏꯔꯅꯨ ꯍꯥꯏꯌꯣ
ꯈꯟ ꯈꯜꯂꯒ ꯑꯃꯨꯛꯀ ꯆꯠꯄ ꯐꯪꯕ ꯑꯣꯏꯖꯒꯦꯁꯨ ꯊꯃꯣꯏꯗꯗꯤ ꯈꯟꯂꯤꯕꯅꯦꯕ
ꯆꯠꯂꯨꯔꯣ ꯂꯣꯏꯔꯦ ꯆꯠꯂꯒ ꯂꯣꯏꯔꯦꯅꯦ ꯀꯩꯅꯣ
ꯍꯣꯏ ꯍꯧꯖꯤꯛꯁꯤ ꯇꯨ ꯊꯥꯎꯖꯟ ꯇ꯭ꯋꯦꯟꯇꯤ ꯁꯤꯛꯁ ꯑꯣꯏꯌꯦ ꯇ꯭ꯋꯦꯟꯇꯤ ꯁꯕꯦꯟ ꯊꯥꯔꯇꯤ ꯌꯥꯎꯔꯛꯑꯗꯤ
ꯎꯝ
ꯆꯠꯄꯁꯨ ꯐꯪꯉꯔꯣꯏ ꯍꯥꯏꯗꯤ ꯐꯦꯃꯤꯂꯤꯞ ꯐꯦꯂꯤ ꯐꯦꯃꯤꯂꯤ ꯄ꯭ꯂꯥꯅꯤꯡ ꯍꯧꯖꯤꯛ ꯍꯧꯖꯤꯛꯇꯤ ꯐꯦꯃꯤꯂꯤ ꯄ꯭ꯂꯥꯅꯤꯡ ꯀꯔꯤꯝꯇ ꯂꯩꯇꯦ ꯆꯠꯇ꯭ꯔꯤꯉꯩꯗ ꯆꯠꯄꯅꯤꯅ ꯑꯗꯨꯒ ꯐ꯭ꯔꯦꯃꯤ ꯄ꯭ꯂꯥꯟꯗꯨ ꯌꯥꯎꯔꯛꯑꯗꯤ
ꯈꯥꯏ ꯂꯥꯛꯅ ꯑꯥ
ꯐꯦꯃꯤꯂꯤ ꯄ꯭ꯂꯥꯅꯤꯡ ꯍꯦꯛ ꯇꯧꯔꯛꯑꯗꯒꯤꯗꯤ
ꯇ ꯊ ꯎꯝ ꯑꯪ ꯑꯗꯨꯅꯦ ꯑꯗ ꯀꯣꯏꯗ꯭ꯔꯣ ꯅꯨꯄꯤ
ꯀꯣꯏꯗꯦ ꯀꯗꯥꯥꯏꯗꯒꯤ ꯅꯨꯄꯤ ꯀꯣꯏꯒꯗ꯭ꯔꯥ ꯑꯩꯈꯣꯏꯁꯦ ꯑꯃ ꯀꯣꯏꯌꯦꯀꯣꯌꯣ ꯅꯨꯄꯤꯁꯤꯡꯁꯦ
ꯑꯥ
ꯔꯤ ꯍꯥꯏꯁꯤꯅꯦ ꯅꯨꯄꯥꯗꯨꯒꯤ ꯏꯁꯇꯦꯇꯁꯁꯤ ꯐꯖꯅ ꯃꯤ ꯌꯦꯡꯉꯦꯕ ꯏꯟꯀꯝ ꯂꯩꯕ ꯃꯤꯔꯥ ꯒꯣꯜ ꯗꯤꯒꯔ ꯍꯥꯏꯕ ꯍꯥꯏꯕ ꯇꯥꯔꯦꯅꯦ ꯅꯨꯄꯤꯁꯤꯡꯁꯦ ꯒꯣꯜꯗꯤ ꯒꯥꯔꯅ ꯌꯥꯝꯃꯤꯅꯦ ꯅꯪ ꯅꯪꯁꯨꯔ ꯑꯣꯏꯌꯦ ꯍꯥꯏꯕꯗꯤ ꯅꯠꯇꯦꯀꯣ
ꯑꯗꯨ ꯅꯨꯄꯤꯁꯤꯡꯁꯦ ꯍꯥꯏꯔꯨꯅꯨꯕ ꯃꯥꯗꯣ ꯍꯥꯏꯌꯣꯕ
ꯅꯨꯄꯥꯗꯣ ꯍꯥꯏꯁꯤꯔ ꯑꯗꯨꯗꯤ
ꯍꯣꯏ ꯃꯥꯗꯣ ꯍꯥꯏꯒꯗꯕꯅꯦ
ꯅꯨꯄꯤꯁꯤꯡꯁꯤ ꯍꯥꯏꯔꯁꯨ ꯃꯥꯗꯣ ꯍꯣꯏ ꯑꯩꯒ ꯑꯗꯨꯝ ꯀꯩꯅꯣ ꯇꯧꯋꯦ ꯑꯩꯒꯤ ꯈꯪꯗꯦ ꯑꯩꯁꯤ ꯏꯟꯀꯝ ꯂꯩꯇꯕ ꯃꯤꯅꯤꯅ ꯊꯥꯗꯣꯔꯑꯒ ꯊꯣꯛꯄꯗ ꯆꯠꯈꯔꯦ ꯎꯄꯥꯏ ꯂꯩꯇꯦ
ꯍꯣꯏꯅꯦ ꯑꯗꯨꯒꯨꯝꯕ ꯅꯨꯄꯤꯁꯨ ꯌꯥꯎꯕꯅꯦꯕꯀꯣ ꯅꯨꯄꯤ ꯃꯔꯛꯁꯤꯗ ꯇꯣꯉꯥꯟ ꯇꯣꯉꯥꯟꯅ ꯃꯣꯏꯒꯤ ꯄꯨꯟꯁꯤ ꯋꯥꯈꯜ ꯂꯩꯕꯅꯤꯅꯀꯣ
ꯎꯝ
ꯃꯣꯏꯁꯨ ꯇꯧ ꯊꯧ ꯊꯋꯥꯏ ꯍꯥꯏꯔ ꯊꯝꯃꯣꯏ ꯊꯝꯃꯣꯏ ꯂꯩꯕꯅꯤꯅ ꯊꯝꯃꯣꯏ ꯄꯥꯟꯕꯅꯤꯅ ꯃꯣꯏꯅ ꯈꯟꯕꯁꯨ ꯇꯣꯉꯥꯟꯅ ꯇꯣꯉꯥꯏꯅ ꯂꯩꯕꯅꯦꯕ ꯑꯗꯨꯒꯤ ꯅꯨꯄꯤꯁꯤꯡ ꯍꯥꯏꯔꯅ ꯃꯃ ꯑꯗꯨ ꯍꯥꯏꯥꯏꯕ
ꯍ ꯍ ꯏꯕꯥꯅꯤ ꯀꯩꯅꯣ ꯇꯧꯕꯁꯤ ꯇꯦꯟ ꯌꯔꯁꯅꯦꯕ
ꯑꯣ ꯁꯤ ꯅꯨꯡꯁꯤꯈ꯭꯭ꯔꯦꯗꯣ
ꯇꯦꯟ ꯗꯖꯔꯁ ꯏꯕꯥꯅꯤ ꯁ ꯋꯥꯔꯤ ꯁꯥꯟꯅꯩ ꯈꯣꯠꯂꯤ ꯃꯌꯨꯝꯗꯩꯁꯨ ꯀꯣꯏꯕ ꯆꯠꯂꯦꯀꯣ ꯀꯣꯏꯕ ꯆꯠꯂꯦ ꯍꯥꯏꯔꯒꯁꯨ ꯏꯕꯥꯅꯤꯒꯤ ꯀꯩꯅꯣꯁꯤꯗꯣꯏ ꯃꯥ ꯀꯣꯏꯕꯁꯤꯗ ꯃꯈꯨꯠ ꯐꯥꯎꯕ ꯄꯥꯏꯗꯦ ꯑꯩ
ꯇ ꯑꯣ
ꯑꯩꯒꯤ ꯑꯩꯒꯤ ꯃꯥꯕꯨ ꯑꯩꯒꯤ ꯑꯩꯒꯤ ꯑꯣꯏꯔꯦ ꯍꯥꯏꯕ ꯃꯇꯝꯗꯨꯗ ꯁꯣꯛꯀꯅꯤ ꯍꯥꯏꯗꯅ ꯃꯈꯨꯠ ꯐꯥꯎꯕ ꯁꯣꯛ